ꯃꯤꯣꯏꯇꯒꯣꯏ
ꯀꯩꯁꯨ ꯇꯣꯗꯤꯤ ꯃꯗꯤ ꯉꯥꯏꯕꯨ꯭ꯔꯣ ꯎꯝ ꯎꯝ ꯑꯩꯁꯨ ꯅꯨꯡꯉꯥꯏꯔꯦ ꯅꯨꯡꯉꯥꯏꯔ ꯂꯛꯦ
ꯑꯣ ꯐꯔꯦ ꯂꯥꯏꯔꯤꯛ ꯇꯛꯄ꯭ꯔꯣ
ꯍ ꯇꯥꯏꯌꯦ
ꯎꯝ ꯍꯧꯖꯤꯛ ꯀꯅꯥ ꯀꯅꯥ ꯂꯥꯛꯌꯦ ꯅꯪꯒꯤ ꯃꯃꯥꯡꯗ
ꯍꯧꯖꯤꯛꯇ ꯑꯥꯏꯈ ꯇ ꯂꯩꯦ ꯉꯗꯤ ꯌꯥꯝꯝ ꯍꯣꯁꯇꯦꯜꯗ ꯍꯣꯁꯦꯜꯗꯔ ꯂꯥꯏꯕ꯭ꯔꯅꯟ ꯍꯥꯏ ꯇ ꯑꯗꯨꯗꯤ
ꯣ ꯎꯝ ꯍꯣꯏ ꯅꯨꯡꯉꯥꯏꯔꯤꯌꯦ
ꯎ ꯉꯁꯤꯗꯤ ꯀꯔꯤ ꯋꯥꯔꯤ ꯀꯔꯤ ꯈꯜ ꯁꯥꯒꯦ ꯀꯔꯤ ꯋꯥꯔꯤ ꯁꯥꯒꯦ ꯉꯁꯤꯗꯤ ꯀꯔꯤ ꯋꯥꯔꯤ ꯁꯥꯒꯦ ꯈ ꯎꯝ ꯑꯩꯪꯀꯤꯦ ꯇꯃꯣ ꯏꯀ ꯏꯀꯥ ꯍ ꯅꯠꯇ ꯅꯨꯡꯁꯤꯂꯤ ꯈꯨꯗꯣ ꯅꯄꯥꯗꯥ ꯆꯤꯟꯁꯤ ꯆꯤꯟꯁꯤꯡ ꯃꯣꯃꯣꯟ ꯃꯤꯅꯣꯛ ꯊꯝꯖꯥꯔꯨꯨꯞ ꯕꯥꯗꯥ ꯉꯥꯏꯔꯤ ꯄꯥꯝꯖꯅ ꯆꯤꯡꯖꯈꯤꯕ ꯅꯇ꯭ꯔꯣꯝ ꯑꯣꯔꯤꯝꯂꯥꯗꯅꯥ ꯊꯤꯡꯈꯥꯂꯩ
ꯁꯅꯥ ꯂꯥꯏꯕꯛꯇ ꯄꯣꯛꯄꯅꯤ ꯁꯅꯥ ꯂꯥꯏ ꯂꯥꯏꯕꯛꯇ ꯆꯥꯎꯕꯅꯤ
ꯏꯈꯦꯠ ꯏꯈꯦꯟ ꯂꯥꯛꯇꯥ ꯅꯨꯨꯁꯤ ꯃꯤꯅꯣꯛ ꯄꯤ ꯄꯔꯪ ꯄꯤꯔꯪ ꯂꯥꯏꯛ ꯇ ꯃꯇꯣꯣꯡ ꯊꯥꯖ ꯅ ꯈꯖꯥ ꯑꯣ ꯎ ꯎ ꯏꯒ ꯋꯥꯔꯋꯦ ꯍꯥꯏꯁꯨ ꯅꯝꯗꯥ ꯃꯣꯃꯣꯟ ꯃꯤꯅꯣꯛꯀ ꯂꯣꯏꯅꯅ ꯄꯤꯈꯦꯛ ꯕꯅꯤ ꯕꯤꯗꯥꯏ
ꯁꯖꯥꯏ ꯐꯖꯥꯌꯦ ꯅꯤꯡꯅꯤꯊꯤꯖꯌꯦ ꯅꯤꯡꯅꯤꯊꯤꯖꯌꯦ ꯄꯦꯟꯕꯥꯅꯥꯏꯗꯦ ꯌꯦꯟꯕꯒꯤꯁꯨꯨ
ꯎꯔꯒ ꯅꯍꯥꯛꯀꯤ ꯃꯤꯅꯣꯛ ꯇꯝꯂꯥꯒꯤ ꯑꯣ ꯀꯦ ꯄꯦꯟꯊꯣꯛꯄ ꯑꯗꯨꯕꯨ ꯄꯥꯝꯖꯅ ꯆꯥꯛ ꯆꯥꯈꯤꯕ ꯂꯝꯕꯤꯗꯨꯅ ꯊꯦꯡꯅꯗꯕ ꯑꯌꯛ ꯀ ꯑꯣꯏꯌꯛ ꯀ
ꯅꯪꯒꯤ ꯂꯥꯏꯀꯣꯜꯁꯦ ꯝꯈ ꯅꯝꯈꯤꯗ꯭ꯔꯦ ꯉꯁꯤꯗꯤ ꯅꯨꯡꯁꯤꯕ ꯂꯩꯅ ꯅꯤꯡꯈꯥꯔꯦ ꯃꯥꯏꯀꯥꯏ ꯈꯨꯗꯤꯡꯗ ꯕꯣꯝ
ꯑꯣ
ꯅꯣꯡꯃꯩ ꯒꯨꯂꯤꯇꯒꯤ ꯃꯈꯣꯅ
ꯂꯝꯕꯤ ꯊꯤꯡꯅꯗꯕ ꯑꯣꯏꯌꯣꯈꯣ ꯅꯍꯥꯛꯀꯨꯝꯕ ꯑꯃꯗꯤꯗꯤ
ꯍꯪꯒꯠꯅ ꯌꯦꯟꯒꯨꯕꯗ ꯏꯊꯤꯛ ꯍꯁꯀꯤ ꯂꯃꯥꯏ ꯈꯨꯗꯤꯡ
ꯋꯥ ꯀꯦ ꯋꯥ
ꯊꯂꯤꯤꯡ ꯏꯃꯥ ꯊꯂꯤꯅꯦ ꯏꯃꯥ
ꯉꯁꯤ ꯃꯥꯅ ꯅꯨꯡꯁꯤꯗꯦ ꯍꯥꯏꯗꯨꯅ ꯀꯞꯂꯨꯒꯅꯨ ꯊꯝꯃꯣꯏ ꯁꯣꯛꯅ ꯉꯁꯤꯃꯅ ꯃꯥꯏꯔꯥꯕꯤ ꯍꯥꯏꯗꯨꯅ ꯋꯥꯔꯨꯒꯅꯨ ꯊꯝꯃꯣꯏ ꯆꯥꯛꯅ
ꯑ ꯑꯗ
ꯍ ꯍꯕꯨꯜ ꯈ
ꯊꯥꯖꯕ ꯃꯤ ꯑꯩꯈꯣꯏꯒꯤ ꯏꯊꯣꯏꯅꯤ ꯏꯁꯥꯕꯨ ꯌꯦꯗꯥꯅꯥ ꯌꯦꯗꯗꯨꯅ
ꯅꯁꯤꯃꯅꯥ ꯅ ꯍꯥꯏꯕꯤꯕꯤꯔꯕꯁꯨ ꯊꯤꯔꯛꯈꯤꯒꯅꯤ ꯍꯌꯦꯡꯗꯤ ꯁꯣꯏꯗꯅ ꯅꯁꯤꯛ ꯃꯥꯅ ꯈꯝꯕꯤ ꯗ꯭ꯔꯥꯗꯕꯥꯁꯨ ꯅꯤꯡꯁꯤꯡꯂꯛꯈꯅꯤ ꯍꯌꯦꯡꯗꯤ ꯇꯛ ꯇꯛꯅ
ꯇꯥꯕꯔꯣ
ꯀꯥꯏ ꯐꯁ ꯍꯧꯖꯤꯛꯇꯤ ꯋꯥꯔꯤ ꯁꯦꯔꯒꯠꯂꯛꯏ ꯅꯪꯉꯣꯟꯗ ꯎꯝ ꯎ ꯎꯝ
ꯑꯩꯉꯣꯟꯗ ꯋꯥꯔꯤ ꯁꯥꯔꯗꯤ ꯅꯨꯡꯉꯥꯏꯔꯕ꯭ꯔꯣ
ꯅꯥꯟꯁꯨꯨꯅꯅꯨꯡꯉꯥꯏꯕ꯭ꯔꯣ ꯅ ꯏꯦꯛꯁꯦꯂꯣ
ꯅꯨꯡꯁꯤ ꯅꯝꯕꯨ ꯎꯔꯦꯡꯅꯨꯡ ꯅꯨꯡꯁꯤ ꯅꯝꯕꯨ ꯎꯔꯦꯡꯅꯨꯡ ꯄꯥꯏꯃꯥ ꯊꯅꯨꯡ ꯀꯣꯏꯔꯥꯡꯁꯦ ꯅꯨꯡꯁꯤ ꯁꯤ ꯂꯪꯗꯥꯏ ꯅꯝꯕꯤꯔꯥ ꯍꯦ ꯅꯨꯡꯁꯤ ꯊꯣꯏꯕꯥ
ꯑꯗꯨꯕꯨ ꯏꯔꯛꯄ ꯏꯔꯝꯗꯝ ꯑꯁꯦ ꯄꯣꯜꯂꯦ ꯃꯤꯈꯥ ꯃꯥꯡꯈ꯭ꯔꯦ ꯅꯤꯇꯝꯕ
ꯅꯨꯡꯁꯤ ꯅꯝꯕꯨ ꯑꯣꯏꯔꯥꯡꯅꯨꯡ ꯄꯥꯏꯃꯥꯟ ꯊꯥꯅꯨꯡ ꯀꯣꯏꯔꯦꯡꯁꯦ ꯅꯨꯡꯁꯤ ꯂ ꯂ ꯈꯨꯟꯗꯥꯏ ꯅꯥꯕꯤꯔꯥ
ꯑꯩ ꯃꯖꯤꯀ ꯀꯞꯂꯤ ꯂꯥꯎꯔꯤ ꯀꯪꯂꯩ ꯄꯣꯛꯄꯤ ꯏꯃꯥꯅ ꯏꯄꯥꯝ ꯈꯝꯕꯤ ꯃꯩꯋꯥꯏꯔꯤ
ꯅꯨꯡꯁꯤ ꯅꯪꯕꯨ ꯑꯣꯏꯔꯥꯡꯅꯨ ꯄꯥꯏꯃꯥ ꯊꯥꯅꯨꯡ ꯀꯣꯏꯔꯥꯟꯁꯦ ꯅꯨꯡꯁꯤ ꯂꯥꯟꯗꯥꯏ ꯅꯥꯏꯕꯤꯔꯣ ꯍꯦ ꯅꯨꯡꯁꯤ ꯊꯣꯏꯔꯕ
ꯏꯄꯥꯝ ꯈꯝꯕꯤ ꯃꯩ ꯋꯥꯏꯔꯦ ꯃꯩ ꯇꯩ ꯀꯪꯟꯂ ꯃꯋꯥꯏ ꯔꯦ ꯈꯝꯕꯤ ꯃꯩ ꯈꯝꯕꯤ ꯃꯩꯀꯥ ꯂꯥꯔꯣ ꯂꯥꯎ ꯏꯃꯥꯒꯤ ꯄꯥꯔꯤ ꯏꯃꯨꯡ ꯁꯥ
ꯅꯨꯡꯁꯤ ꯏꯃꯥꯏ ꯆꯣꯡꯃꯥꯏꯅ ꯆꯤꯡꯖꯥꯎꯋꯝ ꯂꯦꯞ ꯂꯦꯞꯇꯨꯅ ꯅꯨꯡꯁꯤ ꯏꯃꯥꯏ ꯆꯣꯡꯃꯥꯏꯅ ꯆꯤꯡꯖꯥꯎꯋꯝ ꯂꯦꯞ ꯂ‌ꯦꯞꯇꯨꯅ ꯅꯨꯡꯁꯤꯃꯛꯀ ꯋꯥꯏꯊꯣꯡꯃꯤꯟꯅꯁꯦ ꯃꯄꯣꯛ ꯈꯨꯗꯤꯡ ꯋꯥꯏꯊꯨꯡꯅꯁꯦ
ꯂꯎ ꯈꯠꯇ ꯍꯣꯏ ꯎꯝ ꯍꯣꯏ
ꯎꯨꯔꯩꯟꯅꯨ
ꯎꯝ ꯎꯝ
ꯄꯥꯏꯃ ꯊꯅꯨꯡ ꯈꯣꯏ ꯔꯟꯁꯦ ꯅꯨꯡꯁꯤ ꯂꯥꯟꯗꯥ ꯂꯥꯟꯗꯥꯏ ꯅꯥꯏꯕꯤꯔꯣ ꯍꯦ ꯅꯨꯡꯁꯤ ꯊꯣꯏꯔꯕ
ꯎꯝ ꯂꯥꯏꯔꯦꯡꯅꯨ ꯇꯨꯝꯁꯤꯟ ꯇꯨꯝꯁꯤꯟꯗꯨꯅ ꯐꯨꯗꯨ ꯍꯧꯗꯈ꯭ꯔꯜꯂꯣ ꯅꯈꯣꯏꯒꯤ ꯊꯨꯅ ꯌꯦꯠꯅ ꯃꯥꯌꯣꯛ ꯌꯥꯔꯥꯔꯣ ꯇꯩꯊꫭꯛꯂꯥꯔꫭ ꯏꯃꯥꯒꯤ ꯃꯤꯠꯂꯨ ꯄꯤꯔꯥꯡꯁꯦ ꯂꯀꯥꯏꯔꯣ ꯃꯩꯇꯩ ꯑꯊꯧꯕ ꯀꯥꯏꯔꯣ ꯃꯥꯏꯇꯩ ꯑꯊꯧꯕ ꯍꯝ
ꯀꯩꯗꯧ ꯈꯣꯝ ꯑꫭꯏꯖꯒꯦ ꯅꯨꯡꯁꯤ ꯅꯥꯏꯔꯥꯏ ꯔꯥꯝꯗꯥ ꯌꯥꯧꯔꯤꯄꯝ ꯗꯣꯝꯖꯒꯦ ꯄꯥꯝꯃꯨ ꯅꯁꯥꯏ ꯀꯨꯝꯗ
ꯎ ꯏꯕꯨ
ꯌꯥꯔꯤꯄꯥꯝ
ꯃꯗ ꯇꯣꯏꯅꯥ ꯂꯛꯇꯨꯅ ꯏꯄꯝꯗ ꯅꯟꯅ ꯑꯣꯏꯅꯖꯔꯝꯕꯤ ꯅꯨꯡꯁꯤꯕꯤꯌꯣ ꯁꯗꯨꯎ ꯗꯕꯤ ꯁꯀꯨꯗꯕꯤ ꯃꯤ ꯎ ꯊꯃꯨ ꯊꯃꯣꯏꯒꯤ ꯂꯛꯀ ꯅꯨꯡꯁꯤꯗ ꯅꯨꯡꯁꯤꯅ ꯂꯩ ꯁꯛ ꯇꯝꯂꯤꯕꯤ ꯊꯝꯖꯒꯦ ꯂꯦꯟꯗꯥ ꯄꯨꯟꯁꯤꯒꯤ ꯑꯣꯏꯕꯤꯌꯣ ꯅꯥꯟꯅꯥ ꯑꯩꯒꯤ ꯟꯁꯤ ꯇꯝꯅ ꯂꯩ ꯎꯝ
ꯆ ꯆꯣꯝꯅꯨꯡꯗ ꯑꯩꯒꯤ ꯊꯃꯣꯏꯒꯤ ꯂꯥꯏꯌꯨꯝꯗ ꯅꯨꯡꯁꯤ ꯅꯝꯕꯨ ꯑꯣꯏꯔꯥꯅꯨ ꯄꯥꯏꯃꯥ ꯊꯥꯅꯅꯨꯡ ꯈꯣꯏꯔꯥꯟꯁꯦ ꯅꯨꯡꯁꯤ ꯂꯥꯡꯗꯥꯏ ꯅꯥꯕꯤꯔꯣ ꯍꯣ ꯅꯨꯡꯁꯤ ꯊꯣꯏꯔꯕ
ꯑꯩꯒꯤ ꯑꯋꯥꯕꯒꯤ ꯏꯒꯤꯅꯤ ꯄꯨꯝꯅꯝꯒꯤ ꯑꯩꯒꯤ ꯏꯔꯥꯜꯅꯤ ꯊꯟꯖꯝꯕ ꯍꯥꯏꯔꯨꯕ ꯑꯩꯒꯤ ꯏꯔꯥꯡ
ꯅꯨꯡꯁꯤ ꯅꯝꯕꯨ ꯑꯣꯏꯔꯥꯅꯨ ꯄꯥꯏꯃꯥ ꯊꯥꯅꯨꯡ ꯈꯣꯏꯔꯟꯁꯦ ꯅꯨꯡꯁꯤ ꯂꯥꯡꯗꯥꯏ ꯅꯥꯕꯤꯔꯨ ꯍꯦ ꯅꯨꯡꯁꯤꯠ ꯊꯣꯏꯔꯕ ꯅꯨꯡꯁꯤꯊꯔꯕꯤ
ꯍꯣꯏ